ꯅꯪ ꯆꯥꯛ ꯆꯥꯔꯕꯣ꯫
ꯆꯥꯛꯁꯦ ꯆꯥꯗꯔꯤꯗ꯫ ꯑꯥ ꯆꯥꯔꯣꯏꯒꯦꯅ ꯆꯥꯗꯕꯅꯤꯗ꯫
ꯇꯨꯝꯕ ꯌꯥꯕ꯭ꯔꯥ ꯆꯥꯛ ꯆꯥꯗ꯭ꯔꯒ꯫
꯫ ꯑꯆꯥꯄꯣꯠꯒꯨꯝꯕ ꯑꯗꯨꯝ ꯆꯥ ꯀꯧꯋꯦ ꯑꯩꯅ ꯉꯁꯥꯏ ꯅꯨꯡꯊꯤꯟꯗꯣ ꯄꯨꯡ
ꯑꯥ꯫
ꯃꯔꯤꯒ ꯍꯨꯏ꯫ ꯅꯨꯡꯗꯥꯡ ꯆꯥꯛ ꯆꯥ ꯅꯨꯃꯤꯠ ꯑꯍꯨꯝꯒꯨꯝꯕ ꯁꯨꯔꯝꯃꯅꯤ꯫
ꯑꯩꯗꯤ ꯆꯥꯛ ꯌꯥꯎꯗ꯭ꯔꯗꯤ ꯇꯨꯝꯕ ꯌꯥꯗꯦ ꯑꯗꯨꯒ꯫ ꯑꯇꯣꯞꯄꯅ ꯃꯍꯨꯠ ꯁꯤꯟꯕꯁꯨꯀꯣ ꯄꯨꯛ ꯊꯟꯗꯦꯕ꯫
ꯑꯣ꯫
ꯆꯥꯛꯇ ꯆꯥꯔꯒ ꯌꯥꯝ ꯅꯨꯡꯉꯥꯏꯖꯕꯗꯨꯅꯦ꯫
ꯅꯥꯔꯨꯕꯗꯒꯤ ꯆꯥꯛꯁꯦ ꯑꯗꯨꯝ꯫ ꯆꯥꯅꯤꯡꯉꯛꯇꯕ ꯑꯗꯨꯒꯤ꯫
ꯍꯩꯒꯨꯝ ꯍꯩ ꯍꯥꯏꯕꯗꯤ꯫ ꯑꯣ ꯊꯕꯛ ꯍꯜꯂꯛꯑꯦ ꯑꯗꯨꯒ ꯏꯁꯤꯡ ꯇꯥꯔꯝꯕꯒꯤ ꯏꯁꯤꯡꯁꯨ ꯆꯣꯒ ꯐꯥꯝꯃꯤ꯫
ꯑꯣ ꯑꯁ ꯏꯁꯤꯡ ꯀꯩꯅꯣ ꯏꯁꯤꯡ ꯇꯥꯕ ꯃꯠ ꯃꯇꯝꯁꯨ ꯋꯥꯗꯤ ꯋꯥꯕꯅꯦꯀꯣ ꯍꯥꯟꯅ꫰꫰ ꯀꯩꯁꯦ ꯍꯥꯏꯗꯣꯏꯅꯣ ꯇꯥꯟ ꯇ ꯇꯥꯟ ꯇꯥꯟ ꯂꯧꯕꯗꯣ ꯀꯩ ꯍꯥꯏꯗꯣꯏꯅꯣ ꯃꯤ꯫ ꯌꯨꯝ ꯈꯔꯗ ꯍꯥꯟꯅ ꯐꯪꯉꯒ ꯃꯤ ꯈꯔꯝ ꯊꯦꯡꯅ ꯐꯪꯕ ꯃꯇꯝꯗꯣ꯫
ꯎꯝ ꯑꯗꯨ ꯁꯤ ꯃꯣꯏꯁꯤꯒꯤ ꯔꯦꯟ ꯁꯤꯗꯤꯅꯦ꯫
ꯑꯥ꯫
ꯅꯨꯃꯤꯠ ꯅꯨꯃꯤꯠ ꯍꯨꯝꯅꯤ ꯃꯔꯤꯅꯤ ꯃꯇꯨꯡꯗ ꯏꯁꯤꯡ ꯇꯥꯏꯌꯦꯕꯀꯣ ꯑꯗꯨꯅ ꯁꯣꯛꯍꯧꯗ꯭ꯔꯗꯤ ꯌꯥꯗꯕ
ꯑꯥ ꯐꯪꯗꯕꯗꯣ
ꯐꯪꯗꯦ ꯑꯗꯒꯤ ꯏꯔꯨꯖꯅꯕ ꯏꯁꯤꯡꯒ ꯂꯩꯇꯕꯒ ꯌꯥꯎꯕ ꯖꯥꯠꯅꯤꯗ ꯁꯨꯍꯧꯗ꯭ꯔꯗꯤ
ꯑꯥ ꯑꯩꯈꯣꯏꯁꯨ ꯍꯥꯟꯅ ꯇꯣꯇꯤꯒꯤ ꯀꯩꯅꯣ ꯏꯁꯤꯡ ꯂꯥꯛꯄꯗꯣ ꯑꯗꯨꯃꯥꯏꯅ ꯃꯤ ꯅꯨꯃꯤꯠ ꯑꯗꯨꯁꯨ ꯅꯨꯃꯤꯠ ꯅꯤꯅꯤ ꯍꯨꯝꯔ ꯑꯍꯨꯔꯥꯠꯑꯗꯨꯃꯥꯏꯅ ꯇꯧꯔꯒ ꯇꯥꯟ ꯇꯥꯟ ꯂꯧꯗꯅꯦ ꯑꯗꯣ ꯃꯤ ꯈꯔꯅ ꯑꯥ ꯃꯊꯛꯇ ꯂꯩꯕ ꯑꯩꯈꯣꯏꯅ ꯈꯔ ꯍꯥꯟꯅ ꯂꯧꯈ꯭ꯔꯅꯤ ꯑꯗꯣ ꯑꯩꯈꯣꯏ ꯃꯈꯥꯗ ꯂꯩꯕ ꯑꯩꯈꯣꯏ ꯑꯩꯅ ꯊꯦꯡꯅ ꯄꯨꯡ ꯑꯅꯤ ꯑꯍꯨꯝꯐꯥꯎ ꯑꯗꯨꯝ ꯀꯩꯅꯣ ꯏꯁꯤꯡꯗ ꯌꯦꯡꯉ ꯂꯩ ꯑꯗꯨꯝ
ꯑꯁ
ꯝꯕꯅꯤꯅ ꯎꯝ ꯎꯄꯥꯏ ꯂꯩꯇꯕꯗꯣ ꯏꯁꯤꯡ ꯂꯩ ꯂꯧꯍꯧꯗ꯭ꯔꯁꯨ ꯌꯥꯗꯕ
ꯑꯗꯣ ꯑꯩꯈꯣꯏ ꯌꯨꯝꯒꯤꯗꯤꯀꯣ ꯏꯁꯤꯡꯁꯦ ꯎꯝ ꯑꯩꯈꯣꯏꯒꯤꯗꯤ ꯏꯁꯤꯡ ꯂꯧꯁꯟꯅꯍꯧꯗ꯭ꯔꯦꯕꯀꯣ ꯃꯤ ꯂꯧꯅꯔꯤꯉꯩ ꯃꯅꯨꯡꯗ
ꯑꯥ
ꯍꯥꯏꯗꯤ ꯑꯩꯈꯣꯏ ꯄꯨꯄꯨ ꯂꯩꯇꯕꯒꯤ ꯄꯨꯄꯨ ꯄꯨꯄꯨ ꯂꯩꯁꯜꯂꯛꯇ ꯋꯥꯗꯒꯤꯗꯤ
ꯑꯅꯥ ꯑꯌꯦꯛ ꯌꯥꯎꯔꯛꯄ ꯀꯩꯗꯧꯕꯒ ꯏꯁꯤꯡꯗꯨꯗ ꯌꯥꯝ ꯃꯥꯏ ꯑꯣꯟꯁꯤꯜꯂꯨꯗꯕ ꯍꯥꯏꯗꯤ ꯄꯔꯣ ꯐꯥꯏꯅꯥꯟꯁꯦꯜꯂꯤ ꯭ꯄꯔꯣꯕ꯭ꯂꯦꯝꯒ ꯂꯩꯕꯒꯀꯣ ꯑꯗꯨꯅ ꯑꯗꯨꯝ ꯏꯁꯤꯡꯁꯦ ꯑꯗꯨꯝ ꯆꯝꯃꯔꯤ ꯍꯥꯟꯅ ꯆꯅꯤꯌꯥꯡꯈꯩ ꯄꯤꯔꯝꯕꯗꯣ ꯍꯧꯖꯤꯛꯁꯦ ꯆꯥꯝꯃꯔꯤ ꯌꯥꯡꯈꯩ ꯌꯧꯈ꯭ꯔꯦꯕꯀꯣ ꯃꯣꯏ ꯌꯣꯟꯕꯗꯣ ꯑꯗꯨꯝ ꯇꯔꯦꯠ ꯂꯤꯁꯤꯡ ꯑꯃꯒ ꯆꯥꯝꯃꯉꯥ ꯂꯤꯁꯤꯡ ꯑꯃꯒ ꯆꯥꯝꯃꯉꯥ ꯑꯗꯨꯝ ꯂꯩꯔꯒ ꯑꯗꯨꯝ ꯁꯤꯖꯤꯟꯅꯔꯒ ꯂꯩꯔꯦ ꯍꯧꯖꯤꯛ ꯍꯧꯖꯤꯛꯐꯣ ꯑꯗꯨꯒ ꯑꯩꯈꯣꯏꯒꯤ ꯌꯨꯝꯊꯪꯅꯕ ꯐꯕꯁꯦ ꯃꯣꯏꯒꯤꯗꯤ ꯏꯁꯤꯡ ꯂꯥꯏꯟ ꯑꯅꯤ ꯂꯧꯕꯀꯣ ꯑꯗꯣ
ꯑꯗꯨꯝ ꯅꯟ ꯁ꯭ꯇꯣꯞꯇ ꯇꯥꯏꯌꯦꯕ ꯑꯗꯣ ꯃꯣꯏꯅ ꯑꯁ ꯏꯁꯤꯡꯗꯣ ꯂꯩꯅꯗꯧ ꯁꯔꯨꯛꯄꯨꯗꯤ ꯑꯩꯈꯣꯏꯒꯤ ꯇꯥꯕꯁꯤꯗꯒꯤ ꯌꯥꯎ ꯄꯥꯏꯞ ꯑꯣꯏꯅ ꯂꯩꯔꯣꯅ ꯄꯥꯏꯞ ꯑꯁꯥꯡꯕ ꯃꯣꯏꯗꯒꯤ ꯑ ꯑꯗꯒꯤ ꯑꯗꯨꯝ ꯂꯤꯇꯔ ꯂꯤꯁꯤꯡ ꯑꯅꯤꯒ ꯆꯥꯝꯃꯉꯥ ꯑꯗꯨꯝ ꯌꯥꯔꯦ
ꯎꯝ
ꯑꯗꯨꯒ ꯃꯣꯏꯒꯤ ꯏꯁꯤꯡꯒꯤ ꯄꯩꯁꯥ ꯄꯤꯔꯝꯗꯥꯏꯗꯣ ꯑꯗꯩꯗꯨꯗ ꯑꯩꯈꯣꯏꯅ ꯄꯩꯁꯥ ꯍꯥꯞꯄ ꯑꯗꯨꯝ
ꯑ
ꯑꯗꯨꯅ ꯅꯨꯡꯉꯥꯏꯔꯦ
ꯑꯗꯣ ꯍꯧꯖꯤꯛ ꯏꯁꯤꯡ ꯀꯩꯅꯣ ꯅꯪ ꯀꯩꯅꯣꯗꯤ ꯂꯣꯏꯔꯕꯕ ꯂꯣꯏꯗ꯭ꯔꯤ
ꯂꯣꯏꯔꯦ ꯑꯁ ꯊꯕꯛꯁꯨ ꯌꯥꯝ ꯋꯥꯏꯑꯦ ꯑꯩ ꯉꯁꯤ ꯀꯁꯇꯃꯔ ꯌꯥꯝꯕꯒꯤꯀꯣ
ꯑ
ꯍꯣꯕꯦ ꯍꯣꯕꯦꯆꯦꯜ ꯂ ꯈꯣꯡꯕꯁꯦ ꯂꯣꯏ ꯄꯣꯝꯈꯠꯂꯒ ꯂꯥꯛꯑꯦ ꯑꯗꯨꯒ ꯏꯁꯤꯡ ꯕꯥ ꯇꯤꯟꯖ ꯑꯃꯨꯛ ꯇꯧꯕꯗꯗꯤ ꯎꯄꯥꯏ ꯂꯩꯇ꯭ꯔꯕꯅꯤꯅ ꯋꯥꯔꯁꯨ ꯎꯄꯥꯏ ꯂꯩꯇꯕꯒꯤ ꯁꯠ ꯁꯠ ꯁꯠ ꯁꯣꯠꯆꯠꯂꯦ ꯄꯣꯊꯥꯍꯅꯤꯡꯕꯒꯤꯀꯣ
ꯑꯥ
ꯑꯗꯨꯣ ꯑꯩꯒꯤ ꯋꯤꯛ ꯑꯣꯐ ꯂꯧꯕ ꯀꯥꯟꯗꯁꯨ ꯃꯤꯗꯤ ꯋꯤꯛ ꯑꯣꯐ ꯂꯧꯔꯒ ꯀꯣꯏꯕ ꯆꯠꯁꯦꯅ ꯄ꯭ꯂꯥꯟ ꯁꯤꯖꯤꯟꯅꯩꯌꯦꯕ ꯑꯩꯈꯣꯏ ꯊꯕꯛ ꯇꯧꯃꯤꯟꯅꯕ ꯃꯅꯨꯡꯒꯤ ꯑꯉꯥꯡꯁꯤꯡ ꯏꯁꯇꯥꯐꯁꯤꯡꯁꯦꯀꯣ
ꯑꯥ
ꯑ ꯑꯩꯉꯣꯟꯗ ꯅꯪꯁꯨ ꯊꯥꯔꯁꯗꯦ ꯅꯨꯃꯤꯠꯇ ꯁꯨꯇꯤ ꯂꯧꯔꯛꯑꯣꯏꯕ ꯍꯥꯏꯅꯤ ꯗ꯭ꯔꯦꯁ ꯂꯩꯕ ꯆꯠꯂꯨꯁꯦ ꯑꯗꯨꯗꯣ ꯍꯥꯏꯔ ꯑꯩꯅ ꯑꯁ ꯌꯥꯔ ꯌꯥꯔꯣꯏꯗ ꯑꯩꯗꯤ ꯏꯁꯤꯡ ꯇꯥꯕ ꯅꯨꯃꯤꯠꯇ ꯁꯨꯇꯤ ꯂꯧꯗ꯭ꯔꯗꯤ ꯌꯥꯏ
ꯀꯔꯝ ꯀꯥꯟꯁꯤꯡ ꯃꯤꯅ ꯍꯣꯏ ꯑꯃ ꯁꯦꯅꯦꯔ ꯑꯣꯏꯅ ꯑꯦ ꯕꯤ ꯅꯪꯒꯤ ꯁꯨꯇꯤ ꯀꯔꯝ ꯀꯥꯟꯗ ꯋꯤꯛ ꯑꯣꯐ ꯀꯔꯝ ꯀꯥꯟꯗ ꯂꯧꯒꯦ ꯍꯥꯏ ꯍꯥꯏꯕꯅꯣ ꯍꯥꯏꯅ ꯑꯗ ꯑꯩꯅ ꯈꯨꯠ ꯊꯦꯛꯑꯒ ꯄꯥꯔꯅꯤ ꯑꯁ ꯅꯍꯥꯟ ꯁꯇꯔꯗꯦ ꯅꯨꯃꯤꯠꯇ ꯏꯁꯤꯡ ꯇꯥꯛꯈ꯭ꯔꯗꯤ ꯀ ꯀꯔꯝꯕ ꯅꯨꯃꯤꯠꯇ ꯏꯁꯤꯡ ꯇꯥꯅꯤ ꯍꯥꯏꯅ ꯄꯥꯔꯅꯤ ꯑꯗꯨꯒ ꯑꯦ ꯑꯩ ꯇ꯭ꯌꯨꯁꯗꯦꯗ ꯂꯧꯒꯦ ꯃꯟꯗꯦꯗ ꯂꯧꯒꯦ ꯑꯩ ꯁꯨꯃꯥꯏ ꯏꯁꯤꯡ ꯇꯥꯅꯤꯗꯨꯗꯅ ꯄ꯭ꯂꯥꯟꯗꯣꯁꯤꯡ
ꯄꯥꯁ ꯏꯁꯤꯡ ꯏꯁꯤꯡꯒꯤ ꯃꯇꯨꯡ ꯏ ꯃꯇꯨꯡꯏꯟꯅ
ꯍꯣꯏ ꯑꯁ ꯑꯗꯨꯒ ꯑꯌꯨꯛ ꯉꯟꯇꯥ ꯄꯨꯡ ꯇꯔꯨꯛ ꯑꯗꯨꯋꯥꯏꯗꯒꯤ ꯏꯁꯤꯡ ꯁꯣꯛꯑꯅꯤ ꯑꯗꯨꯒ ꯍꯣꯏ ꯑꯩꯅ ꯐꯤꯔꯣꯟ ꯌꯥꯝ ꯁꯨ ꯉꯥꯏ ꯂꯩꯇ꯭ꯔꯕꯨꯗꯤ ꯄꯣꯊꯥꯕ ꯐꯪꯉꯦꯀꯣ
ꯑꯝ
ꯑꯗꯣ ꯐꯤꯔꯣꯁꯨ ꯁꯨꯅꯤꯡꯉꯥꯏ ꯂꯩꯕ ꯄ꯭ꯂꯁ ꯅꯣꯡꯁꯨ ꯃꯪꯉꯕ ꯑꯩ ꯅꯨꯃꯤꯠꯇꯨ ꯄꯣꯊꯥꯔ ꯇꯦ ꯑꯗꯨꯏꯁꯦ ꯃꯄꯥꯟꯁꯤꯗ
ꯑꯗꯨ ꯅꯣꯡ ꯇꯥꯔꯗꯤ ꯑꯁ ꯀꯩ ꯍꯥꯏꯗ ꯗ꯭ꯔꯦꯁ ꯑꯩꯈꯣꯏ ꯀꯥꯡꯍꯧꯗ꯭ꯔꯗꯤ ꯑꯃꯨꯛ ꯃꯅꯝꯒ ꯂꯩꯕꯗꯣ ꯑꯁꯤꯗ ꯑꯩꯈꯣꯏꯒꯤꯣꯡ ꯨꯋꯥꯗꯤ ꯍꯔꯑꯣ ꯗꯜ
ꯑ ꯃꯣꯏ ꯁ꯭ꯋꯥꯏꯒꯤ ꯋꯦꯗꯔꯁꯤꯗꯤ ꯃꯄꯥꯟ ꯂꯝ ꯑꯣꯏꯔꯁꯨ ꯀꯩꯅꯣ ꯇꯧꯋꯦ ꯑꯇꯩꯒ ꯃꯥꯟꯅꯗꯦꯕ ꯌꯥꯝꯅ ꯀ
ꯑꯥ
ꯊꯥꯏꯅ ꯑꯩꯈꯣꯏ ꯃꯅꯤ ꯑꯩꯈꯣꯏ ꯌꯨꯝꯂꯣꯝꯗ ꯀꯩꯅꯣ ꯇꯧꯕꯗꯣ ꯌꯥꯝꯁꯨ ꯁꯥꯗꯕ ꯌꯥꯝꯁꯨ ꯏꯪꯗꯕ ꯑꯣꯏꯕꯁꯦ
ꯎꯝ ꯑꯣ ꯅꯨꯡꯉꯥꯏꯔꯝꯃꯅꯦ ꯑꯗꯨꯗꯤ ꯑꯩꯈꯣꯏꯁꯤ ꯁꯤ ꯑꯩꯈꯣꯏꯅ ꯑꯃꯨꯛ ꯅꯣꯠ ꯔꯣꯝꯗꯣ
ꯎꯝ
ꯑꯃ ꯑꯣꯏꯕ ꯑꯗꯨꯒꯤ ꯑꯁ ꯋꯥꯕꯗꯣ ꯁꯥꯔꯗꯤ ꯀꯔꯦ ꯐꯣꯔꯇꯤ ꯐꯣꯔꯇꯤ ꯋꯥꯟ ꯐꯣꯔꯇꯤ ꯇꯨ ꯑꯗꯨꯝ ꯌꯧꯔꯒ ꯑꯗꯨꯃꯥꯏꯅ ꯑꯗꯨꯝ ꯂꯩꯕꯒꯤ ꯅꯣꯡ ꯆꯨꯔ ꯅꯣꯡ ꯃꯝꯃꯗꯤ ꯍꯔꯥꯎꯕꯗꯣ
ꯑꯩꯈꯣꯏꯅ ꯑꯃꯨꯛ ꯁꯥꯎꯂꯣꯝꯅꯦ ꯑꯗꯨꯒ
ꯎꯝ
ꯍꯥꯏꯗꯤ ꯃꯣꯏ ꯁ꯭ꯋꯥꯏꯗꯁꯨꯀꯣ ꯁꯨꯝ ꯀꯤꯂꯣꯃꯤꯇꯔ ꯑꯅꯤ ꯑꯍꯨꯝꯃꯨꯛꯀ ꯆꯠꯈꯠꯂꯛꯑꯗꯤ ꯑꯃꯨꯛꯀ ꯁꯥꯏꯑꯕ ꯀꯣ
ꯑꯥ
ꯑꯗꯨ ꯃꯣꯏꯁꯥ ꯑꯦꯔꯤꯌꯥꯁꯦ ꯀꯃꯥꯏꯅꯤ ꯆꯤꯡꯗꯒꯤ ꯈꯤꯇꯪꯁꯨ ꯆꯤꯡꯒ ꯌꯥꯝ ꯅꯛꯅꯗꯦ ꯑꯗꯣ ꯃꯣꯏ ꯃꯣꯏꯒꯤ ꯆꯤꯡ ꯅꯛꯄꯁꯦ ꯁꯥꯏ ꯀꯩꯒꯤꯅꯣꯗ ꯃꯣꯏꯒꯤ ꯆꯤꯡꯗꯤ ꯅꯨꯡ ꯑꯣꯏꯌꯦꯕꯀꯣ ꯇꯀ ꯎ ꯋꯥ ꯑ ꯑꯃꯇꯍꯧꯗꯦ ꯃꯣꯏ ꯆꯤꯡ ꯃꯅꯥꯛꯁꯦ ꯁ꯭ꯋꯥꯏꯁꯤꯅ ꯎ ꯎ ꯑꯝꯇ ꯌꯥꯟꯊꯠꯄ ꯌꯥꯗꯦ ꯃꯁꯥꯐꯧ
ꯑ ꯑ ꯑꯗꯗꯤ ꯄꯅꯤ
ꯎꯝ ꯑꯗꯨꯅ ꯃꯐꯝꯁꯨ ꯌꯥꯝ ꯐꯖꯩꯌꯦ ꯃꯣꯏꯁꯨ ꯍꯥꯏꯁꯦ
ꯑ
ꯒꯥꯎ ꯑꯣꯏꯌꯦ ꯍꯥꯏꯗꯤ ꯁꯤꯇꯤ ꯆꯪ ꯎꯝ ꯁꯤꯇꯤ ꯑꯣꯏꯗꯦꯕꯀꯣ ꯑꯗꯨꯒ ꯍꯥꯏꯗꯤ ꯌꯥꯝ ꯂꯥꯡꯕ ꯈꯣꯠꯄꯁꯨ ꯇꯧꯗꯦ ꯑꯗꯨꯒ ꯃꯤ ꯐꯠꯇꯕꯁꯨ ꯑꯃꯨꯛꯀ ꯂꯩꯇꯦ ꯑꯗꯒꯤ ꯀ ꯏꯔꯥꯡ ꯐꯂꯥꯡ ꯌꯨ ꯉꯥꯎꯕ ꯅꯤꯁꯥ ꯆꯥꯕ ꯂꯩꯕꯗꯣ
ꯑꯥ
ꯑꯗꯨ ꯃꯣꯏ ꯁ꯭ꯋꯥꯏꯗꯗꯤ ꯑꯃꯨꯛꯀ ꯂꯩꯇꯦ
ꯌꯥꯝ ꯅꯣꯑꯕꯦꯂꯤꯅꯦ ꯀꯩꯅꯣ ꯑꯁꯀꯤꯗꯤꯗꯤ ꯂꯣꯏꯔꯦ ꯂꯥꯡꯅ ꯂꯥꯡꯕꯅꯦ ꯌꯥ ꯍꯥꯏꯗꯔ ꯁꯥꯅ ꯁꯥꯏ ꯀꯥꯟꯗ
ꯑꯗꯨ ꯅ ꯅꯣꯏꯗꯤ ꯁꯤꯇꯤ ꯑꯣꯏꯗꯣꯏꯕ
ꯑꯩꯈꯣꯏꯁꯦ ꯄꯨꯔꯥ ꯁꯤꯇꯤꯃꯛꯁꯨ ꯅꯠꯇꯅ ꯑꯩꯈꯣꯏ ꯂꯩꯔꯤꯁꯦ ꯑꯗꯣ ꯁꯤꯇꯤꯒꯤ ꯍꯦꯛ ꯀꯩꯅꯣ ꯀꯩ ꯍꯥꯏꯗ꯭ꯔꯥ ꯃꯇꯥꯏ ꯑꯣꯏꯕꯀꯣ ꯑꯣꯣ ꯀꯩ ꯁꯥꯔ ꯑꯗꯨꯝ ꯎꯝ ꯁꯤꯇꯤꯒꯤ ꯀꯩ ꯍꯥꯏꯁꯦ ꯁꯤꯇꯤꯗꯒꯤ ꯍꯦꯛ ꯊꯣꯛꯂꯛꯄ ꯒꯦꯠꯀꯨꯝꯕꯗꯣ ꯑꯗꯨ ꯆꯞ ꯃꯥꯟꯅꯔꯦ ꯑꯩꯈꯣꯏ ꯂꯩꯔꯤꯗꯅ
ꯑꯣ ꯍꯣ
ꯁꯥꯕꯕꯨꯗꯤ ꯐꯖꯅ ꯁꯥꯏ ꯑꯩꯈꯣꯏꯗ ꯌꯥꯝ ꯋꯥꯕꯗꯣ ꯑꯗꯨ ꯑꯗꯨꯒꯤ ꯅꯣꯡ ꯆꯨ ꯍꯔꯥꯎ ꯇ ꯍꯔꯥꯎꯔꯒꯅꯦ ꯅꯣꯡ ꯃꯝꯕꯒ ꯊꯅ ꯇꯧꯔꯗꯤ
ꯑꯩꯈꯣꯏꯒꯤ ꯑꯩꯈꯣꯏ ꯃꯅꯤꯄꯨꯔꯗ ꯀꯩꯅꯣ ꯇꯧꯕꯗꯣ ꯏꯃꯥ ꯀꯩꯊꯦꯜꯗꯣ ꯅꯨꯄꯤ ꯉꯥꯛꯇ ꯐꯝꯃꯤꯗꯅ
ꯑꯥ ꯑꯥ
ꯑꯗꯨꯃꯥꯏꯅ ꯃꯣꯏ ꯁ꯭ꯋꯥꯏꯗꯅ ꯑꯃꯨꯛꯀ ꯅꯨꯄꯥ ꯀꯩꯊꯦꯜꯗꯅ ꯂꯩꯌꯦ ꯅꯨꯄꯥ ꯉꯥꯛꯇ ꯐꯝꯕ ꯑꯁ ꯅꯨꯄꯤ ꯑꯃꯝꯇ ꯐꯝꯗꯦꯕ ꯌꯥꯝ ꯅꯣꯛꯅꯤꯡꯖꯥꯅꯦ
ꯑꯥ ꯑ ꯀꯔꯤ ꯀꯔꯤ ꯌꯣꯟꯒꯦꯕ ꯃꯣꯏꯗꯅ ꯑꯃꯨꯛ
ꯌꯣ ꯍꯥꯏꯗꯤ ꯍꯤꯟꯖꯥꯡ ꯅꯥꯄꯤ ꯌꯣꯟꯕꯁꯦ ꯍꯤꯟꯖꯥꯡ ꯅꯥꯄꯤ ꯈꯛꯇꯅꯦꯀꯣ ꯌꯣꯟꯗꯣꯏꯁꯦ ꯍꯩ ꯔꯥ ꯏꯟꯖꯥꯡ ꯅꯥꯄꯤ ꯑꯁ ꯑꯗꯨꯒ ꯍꯟꯖꯥꯡꯁꯤꯁꯨ ꯀꯩꯅꯣ ꯐꯪꯗꯣꯏꯁꯦ ꯒꯖꯔ ꯑꯦꯛ ꯄ꯭ꯂꯥꯟ ꯑꯗꯒꯤꯗꯤ ꯀꯔꯤ ꯑꯩꯈꯣꯏ ꯀꯩ ꯍꯥꯏꯕꯅꯣ ꯃꯗꯨꯕꯨ ꯍꯩꯈ꯭ꯔꯦ ꯅꯠꯇꯦ ꯅꯠꯇꯦ ꯃꯃꯤꯡ ꯀꯥꯎꯔꯦ ꯑꯃ ꯂꯩ ꯑꯗꯒꯤꯗꯤ
ꯀ
ꯑꯥꯂꯨ ꯑꯥꯂꯨꯗꯁꯨ ꯃꯈꯜ ꯈꯔ ꯊꯣꯛꯑꯦ ꯇꯤꯜꯧꯗꯁꯨ ꯃꯈꯜ ꯈꯔ ꯊꯣꯛꯑꯦ ꯑꯗꯒꯤ ꯐꯗꯤꯒꯣꯝ ꯁꯨꯃꯥꯏꯅ ꯆꯞ ꯃꯥꯟꯅꯅ ꯌꯣꯟꯗꯣꯏꯕ ꯍꯣꯡꯕꯗꯤ ꯌꯥꯝ ꯍꯣꯡꯉꯦ ꯃꯣꯏ ꯁꯋꯥꯏꯁꯦ
ꯀꯣꯕꯤꯁꯦ
ꯎꯝ ꯃꯣꯏꯁꯥ ꯌꯥꯝ ꯍꯣꯡꯉꯦ ꯑꯗꯒꯤ ꯀꯣꯂꯤꯐ꯭ꯂꯥꯋꯔꯗꯣ ꯀꯩ ꯍꯥꯏꯕ ꯀꯣꯕꯤ ꯊꯝꯆꯦꯠ ꯃꯥꯏꯁꯦ
ꯑꯥ
ꯃꯣꯏ ꯁ꯭ꯋꯥꯏꯗꯗꯤ ꯀꯃꯥꯏꯅ ꯌꯣꯟꯗꯤ ꯌꯣꯜꯂꯦ ꯑꯗꯨꯑꯣꯏꯁꯨ ꯌꯥꯝ ꯆꯥꯟꯅꯗꯦꯕꯀꯣ ꯀꯣ
ꯍꯥꯏꯗꯤ ꯑꯩꯈꯣꯏꯒꯤꯗ ꯐꯪꯕꯁꯤꯅ ꯃꯅꯤꯄꯨꯔꯗ ꯐꯪꯕ ꯄꯣꯠꯁꯤꯅ ꯑꯃꯨꯛ ꯍꯟꯖꯥꯡꯁꯦ ꯊꯣꯂ ꯃꯣꯏ ꯁꯨꯃꯥꯏꯅ ꯍꯥꯔ ꯌꯥꯝꯕꯩ ꯍꯥꯏꯗꯣꯏꯔꯥ ꯅꯠꯇꯥꯔ ꯃꯣꯏꯁ꯭ꯋꯥꯏꯒꯤ ꯂꯩꯍꯥꯎꯁꯤꯅꯔ ꯀꯟ ꯀꯟ ꯀꯟ ꯂꯥꯎꯔꯒꯅꯦ ꯌꯥꯝꯅ ꯀꯃꯥꯏꯅ ꯍꯥꯎꯕ ꯑꯣꯏꯗꯦ ꯏꯟꯖꯥꯡ ꯊꯣꯡꯕꯁꯦ
ꯑ ꯈꯔꯗꯤ ꯋꯥꯠꯄꯗꯣ ꯂꯩꯕ ꯍꯣꯡꯂꯒ ꯐꯖꯅ ꯐꯪꯉꯁꯨ
ꯎꯝ ꯃꯣꯏ ꯁ꯭ꯋꯥꯏꯗ ꯒꯥꯎꯅꯤꯅ ꯃꯣꯜ ꯑꯃꯈꯛ ꯂꯩꯌꯦꯕꯀꯣ
ꯑꯣ
ꯁꯤꯒꯤ ꯃꯣꯜꯁꯤꯗꯅꯦꯕ ꯑꯩꯅ ꯊꯕꯛ ꯇꯧꯔꯤꯁꯦ
ꯄꯣꯠ ꯆꯩꯁꯤꯡꯁꯦ ꯂꯣꯏꯅ ꯍꯣꯡꯉꯦ
ꯑꯥ
ꯍꯥꯏꯗꯤ ꯑꯩꯈꯣꯏꯗ ꯕꯤꯁꯥꯜꯗꯅ ꯂꯩꯕꯗꯣ ꯃꯥꯔꯠ ꯑꯃ ꯑꯗꯨꯃꯥꯏꯅ ꯃꯣꯏꯁꯤꯗ ꯗꯤꯃꯥꯔꯠ ꯑꯅ ꯑꯃ ꯂꯩꯌꯦꯕ ꯗꯤꯃꯥꯔꯠꯁꯦ ꯍꯣꯜ ꯏꯟꯗꯤꯌꯥ ꯑꯗꯨꯝ ꯃꯐꯝ ꯑꯇꯣꯞ ꯑꯇꯣꯞꯄ ꯁ꯭ꯇꯦꯠꯇꯁꯨ ꯑꯗꯨꯝ ꯂꯩ ꯇꯧꯕꯅꯦ
ꯑꯗꯨ ꯃꯣꯏꯁꯤꯗ ꯗꯤꯃꯥꯔꯠ ꯍꯥꯏꯕ ꯄꯣꯠꯁꯦ ꯑꯁ
ꯂꯩꯕꯕꯨꯗꯤ ꯅꯨꯡꯉꯥꯏꯔꯝꯒꯅꯤꯀꯣ ꯄꯣꯠꯈꯣꯏ ꯐꯪꯉ ꯅꯨꯡꯉꯥꯏꯔꯒ ꯀꯩ ꯀꯩꯅꯣ ꯑꯗꯨ ꯑꯗꯨꯒꯨꯝꯕ ꯍꯣꯡꯉꯗꯤ
ꯎꯝ ꯅꯨꯡꯉꯥꯏ ꯑꯗꯣ ꯇꯥꯡꯕ ꯄꯣꯠ ꯍꯥꯏꯔꯒꯗꯤꯀꯣ ꯏꯟꯗꯛꯁꯟ ꯁꯟ
ꯔꯥꯏꯁ ꯀꯨꯀꯔ ꯀꯩꯒꯤꯅꯣꯗ ꯃꯣꯔꯦꯒꯤ ꯄꯣꯠ ꯐꯪꯗꯕꯒꯤ
ꯑꯥ ꯑꯥ ꯍꯣꯢ
ꯁꯤꯗꯩꯗ ꯎꯁꯥꯒꯨꯝꯕ ꯑꯗꯒꯤꯗꯤ ꯀꯃꯥꯏꯅꯤ ꯃꯣꯏꯒꯤ ꯏꯟꯗꯤꯌꯥꯒꯤ ꯑꯣꯏꯕ ꯄꯣꯠꯁꯦ ꯄ꯭ꯔꯦꯁꯇꯤꯁ ꯑꯗꯩ ꯄꯤꯖꯟ ꯀꯩꯀꯥꯁꯦ ꯁꯤ ꯉꯥꯛꯇꯅꯦ ꯑꯩ ꯍꯟꯗꯛ ꯐꯦꯟꯅꯦ ꯑꯗꯩ ꯔꯥꯏꯁ ꯀꯨꯀꯔ ꯃꯆꯥ ꯑꯃ ꯏꯟꯗꯛꯁꯟ ꯑꯃ ꯂꯧꯕꯗ ꯂꯤꯁꯤꯡ ꯃꯥꯄꯜ
ꯎꯝ
ꯌꯥꯝꯅ ꯇꯥꯡꯉꯦ
ꯎꯝ
ꯑꯗꯨ ꯁꯦꯞꯇꯦꯝꯕꯔꯗꯩꯗꯤ ꯑꯩꯁꯨ ꯅꯣꯔꯠꯂꯣꯝꯗ ꯂꯥꯛꯑꯅꯤ
ꯑꯩꯈꯣꯏ ꯇꯥꯕ꯭ꯔꯥ ꯑꯁꯤꯗꯗꯤ ꯀꯩ ꯍꯥꯏꯁꯦ ꯑꯩꯈꯣꯏꯗꯤ ꯀꯩ ꯍꯥꯏꯁꯦ ꯍꯣꯁꯇꯦꯜꯃꯨꯛ ꯂꯩꯕ ꯃꯈꯣꯏꯅ
ꯑꯣ ꯏꯁꯇꯨꯗꯦꯟ ꯑꯣꯏꯔꯤꯔꯣ
ꯑꯣ ꯀꯩꯅꯣꯅꯦ ꯀꯣꯂꯦꯖꯇ
ꯑꯣ ꯍꯣ ꯍꯣ
ꯑꯗꯨ ꯑꯩꯈꯣꯏꯅ ꯑꯃꯨꯛ ꯆꯥꯛ ꯊꯣꯡꯕ ꯈꯣꯠꯄꯗꯣꯥꯎ ꯏꯤꯟꯖꯥꯡꯗꯤ ꯍꯥꯎꯇ꯭ꯔꯕꯅꯤꯅ ꯂꯣꯟ ꯂꯣꯟꯅ ꯊꯣꯡꯑꯒ ꯂꯩꯕꯗꯣ
ꯑꯣ ꯍꯣ
ꯑꯗꯨ ꯑꯗꯨ ꯑꯗꯨ ꯑꯩꯈꯣꯏꯗꯣ ꯑꯗꯨ ꯏꯟꯗꯛꯁꯟꯒꯨꯝꯕ ꯑꯃꯨꯛ ꯐꯥꯔꯒꯗ ꯐꯥꯏꯟ ꯊꯕ ꯑꯗꯣ ꯍꯤꯇꯔꯒꯨꯝꯕꯇꯥꯔꯦ ꯏꯟꯗꯛꯁꯟꯗꯤ ꯐꯔꯗꯤ ꯀꯩꯅꯣ ꯍꯥꯏꯅꯁꯨ ꯌꯥꯝꯃꯦꯕ
ꯑ ꯀꯔꯤ ꯀꯔꯤ ꯑꯩꯅ ꯚꯤꯗꯤꯑꯣꯗꯒ ꯊꯦꯡꯅꯕꯗ ꯅꯨꯄꯤꯁꯤꯡꯗꯣ ꯑꯦꯂꯨꯃꯤꯅꯤꯌꯝ ꯐꯣꯜꯗꯣ ꯇꯧꯔꯒ ꯊ꯭ꯔꯤꯗꯒ ꯌꯦꯔꯨꯝ ꯍꯧꯕꯒ ꯌꯥꯝ ꯊꯦꯡꯅꯩꯌꯦ ꯚꯕꯤꯗꯤꯌꯑꯣꯗ
ꯎꯄꯥꯏ ꯂꯩꯇꯕꯒꯤ ꯎꯄꯥꯏ ꯂꯩꯔꯛꯇꯧꯕꯗ ꯑꯗꯨꯝ ꯀꯌꯥ ꯆꯠ ꯍꯤꯇꯔꯈꯣꯏꯁꯨ ꯐꯥꯔꯗꯤ ꯀꯩ ꯍꯥꯏꯗ ꯑꯗꯨꯝ ꯐꯥꯕꯗꯣ
ꯑꯗꯨ ꯆꯥꯛ ꯌꯦꯟꯁꯥꯡ ꯊꯣꯡꯕꯩ ꯃꯅꯝꯅꯤꯅ ꯑꯗꯨꯝ ꯐꯥꯅꯤꯌꯦ ꯀꯃꯥꯏ ꯐꯥꯔꯣꯏꯗꯣꯏꯅꯣ
ꯑꯗꯨꯒ ꯀꯩꯅꯣ ꯋꯥꯔꯗꯦꯒ ꯈꯔ ꯅꯛꯅꯕꯈꯣꯏ ꯔꯨꯝꯗꯤ ꯂꯣꯏꯔꯦ ꯑꯗꯨꯝ ꯃꯤ ꯈꯛ ꯈꯔ ꯈꯔꯒꯤ ꯐ꯭ꯂꯣꯔꯁꯦ ꯋꯥꯔꯗꯦꯟ ꯂꯩꯇꯕꯅꯦꯕ
ꯍꯣꯏ
ꯑꯗꯨꯒ ꯈꯔꯅ ꯈꯔ